ꯇꯥꯕ꯭ꯔꯣ
ꯂꯥꯛꯄ꯭ꯔꯣ
ꯑꯥꯎ
ꯇꯔꯥ ꯇꯧꯁꯦ ꯁꯤꯗ ꯀꯃꯥꯏ ꯇꯧꯕ꯭ꯔꯥ ꯅ ꯌꯥ ꯅꯪ ꯔꯤꯁꯤꯞ ꯇꯧꯕ ꯌꯥꯔꯅꯤ ꯈꯔ ꯂꯩꯔꯗꯤ ꯌꯥꯔꯒꯅꯤ ꯀꯔꯤ ꯇꯧꯔꯒ ꯂꯩꯕ꯭ꯔꯥ
ꯆꯥꯛ ꯆꯥꯔꯔ ꯆꯥꯕ ꯂꯣꯏꯔꯦ ꯅꯣꯏꯗꯤ
ꯑꯦꯁꯨ ꯐꯤ ꯁꯨꯕ ꯂꯣꯏꯔꯒ ꯆꯥꯔꯒ ꯀꯁ ꯅꯥꯒꯟꯒꯣꯡ ꯆꯥꯔꯒ ꯏꯟꯁꯥꯡꯗꯣ ꯈꯨꯏꯈ꯭ꯔꯦꯕ
ꯎꯝ ꯅꯣꯛꯄ ꯌꯥꯗꯦ ꯍꯥꯏꯕ꯭ꯔꯣ
ꯁꯤꯔꯤꯌꯁ ꯈꯪꯗꯦꯗ ꯑꯗꯨꯕꯨꯗꯤ ꯍꯥꯏꯗꯦ ꯃꯩꯇꯩ ꯂꯣꯟ ꯑꯗꯨꯝ ꯉꯥꯡꯉꯒ ꯂꯩ ꯌꯥꯔꯦꯅ ꯎꯝ
ꯑꯁꯤ ꯑꯦꯞꯁ ꯃꯅꯨꯡꯗ ꯀꯣꯟꯇꯦꯛꯒꯨꯝꯕ ꯂꯩꯕ꯭ꯔꯅꯦ
ꯅꯝꯕꯔ ꯑꯩꯈꯣꯏꯅ ꯇꯥꯏꯞ ꯇꯧꯒꯗꯕꯅꯤ ꯇꯩꯗ ꯂꯩ ꯇꯦ ꯇꯦꯛ ꯑꯃꯨꯛ ꯆꯠꯂꯒ ꯑꯃꯨꯛ ꯆꯪꯉ ꯑꯃꯨꯛ ꯆꯠꯂꯒ ꯑꯃꯨꯛ ꯆꯪꯉ ꯇꯥꯏꯞ ꯇꯧꯒꯗꯕꯅꯤ
ꯑꯣ
ꯉꯁꯤ ꯍꯧꯖꯤꯛꯃꯛ ꯀꯣꯜꯇꯧꯕꯒꯤ ꯌꯥ ꯇꯪꯕ꯭ꯔꯥ ꯍꯥꯏꯕꯗꯣ ꯃꯨꯛ ꯌꯦꯡꯁꯦ ꯅꯪꯁꯤ ꯀꯣ ꯂꯤꯁꯤ ꯇꯧꯕꯤꯔꯗꯤ ꯀꯣꯜ ꯇꯧꯕꯤ ꯌꯥꯈ꯭ꯔꯅꯤ ꯍꯣꯔꯦꯟ ꯂꯩꯔꯗꯤ
ꯍꯣꯏ ꯌꯥꯗꯤ ꯌꯥꯕ ꯃꯥꯜꯂꯦ ꯊꯥꯔꯇꯤ ꯑꯥꯞꯇꯔ ꯊꯥꯔꯇꯤ ꯃꯤꯅꯤꯠꯁꯀꯨꯝꯕ ꯑꯃꯨꯛ ꯆꯦꯛ ꯇꯧꯋꯣ ꯍꯥꯏꯕꯅꯦ ꯃꯥꯅ
ꯎꯝ
ꯑꯦꯟꯖꯤ ꯑꯣꯒꯤꯅꯤ ꯍꯥꯏꯅ
ꯈꯪꯗꯦ ꯑꯣꯏꯔꯝꯅꯤ ꯎꯝ ꯀꯔꯤ ꯀꯔꯤꯅꯣ ꯍꯥꯏꯕꯅꯦ ꯑꯣ
ꯅꯪ ꯎꯝ ꯌꯦꯡꯅꯤꯡꯔꯗꯤ ꯑꯩꯒꯤ ꯅꯝꯕꯔ ꯁꯦꯞ ꯇꯧꯔꯒ ꯏꯁꯇꯦꯇꯥꯁꯒꯨꯝꯕ ꯌꯦꯡꯕ ꯌꯥꯔꯦ ꯄꯩꯁꯥꯒꯨꯝꯕ ꯆꯪꯕꯗꯣ
ꯍꯣꯏ ꯑꯗꯨꯝ ꯇꯧꯅꯦ ꯍꯣꯏ ꯍ ꯁꯦꯞ ꯇꯧꯑꯣ ꯃꯥꯒꯤ ꯏꯁꯇꯦꯇꯁ ꯑꯗꯨꯝ ꯌꯥꯝ ꯌꯥꯝ ꯆꯪꯕ ꯃꯥꯜꯂꯦ ꯃꯤꯒꯤ ꯎꯏ ꯉꯔꯥꯡꯅ ꯄꯨꯛꯅꯤꯡꯇꯪꯇ ꯀꯣꯜ ꯇꯧꯒꯦ ꯍꯥꯏꯔꯒ ꯃꯥ ꯅꯉꯣꯟ ꯅꯨꯡꯉꯥꯏꯇꯦ ꯍꯥꯏꯌꯦꯦ
ꯑꯣ ꯏꯟꯇꯔꯅꯦꯠꯇꯒꯤ ꯀꯣꯜ ꯇꯧꯕ꯭ꯔꯥ ꯁꯤ ꯇ
ꯎꯝ ꯁꯤ ꯑꯦꯇꯒꯤ ꯆꯪꯉꯔꯒꯀꯣ ꯇꯧꯕꯅꯦ
ꯎꯝ ꯃꯤ ꯌꯥꯝ ꯇꯥꯎꯕ ꯌꯥꯏꯅ ꯑꯩ ꯇꯨꯁꯨ ꯍꯥꯏꯥꯏꯒꯦ ꯗꯥꯏꯅꯥ ꯑꯩꯈꯣꯏꯗꯁꯨ ꯍꯥꯏꯗꯤ ꯍꯥꯏꯈ꯭ꯔꯝꯅꯦ
ꯍꯣꯏ ꯌꯥꯕꯅꯦ
ꯐꯥꯏꯚ ꯇꯥꯏꯝꯁꯇꯣ ꯂꯤꯔꯤꯃꯦꯠꯅꯦ ꯍꯥꯏꯅ
ꯑꯥ ꯐꯥꯏꯚ ꯇꯥꯏꯝꯁ ꯃꯣꯏꯅ ꯇꯥꯛꯁ ꯄꯤꯕꯗꯨꯣ
ꯎꯝ ꯄꯨꯅꯤꯡ ꯇꯥꯡꯅ ꯃꯆꯤꯟ ꯊꯤꯕ ꯑꯣꯏꯔꯝꯅꯤ ꯅꯪꯅꯁꯨ ꯀꯣꯜ ꯇꯧꯕ ꯌꯥꯏ ꯍꯥꯏꯌꯦ
ꯑꯩꯅ ꯌꯥꯏꯌꯦ ꯃꯥꯅ ꯆꯤꯟꯊꯤꯕ ꯃꯥꯅ ꯁꯨꯝ ꯆꯤꯟꯊꯤꯕꯅꯤ ꯃꯥꯅ ꯀꯣꯜ ꯇꯧꯔꯗꯤ ꯃꯥꯒꯤ ꯍꯟꯗ꯭ꯔꯦ ꯑꯗꯨꯅꯦ ꯃꯥꯅ ꯆꯤꯟꯤꯈꯤꯕꯗꯨꯒꯤꯅꯤ ꯃꯥꯅ ꯑꯗꯨꯝ ꯀꯣꯡ ꯆꯥꯎꯧꯔꯛꯄꯅꯦ ꯑꯩꯉꯣꯟꯗ
ꯍꯣ ꯇꯥꯎꯕꯩꯌꯥꯑ ꯍꯥꯏꯌꯦꯦ
ꯇꯅꯦ
ꯒꯤꯒ ꯐꯥꯏꯚ ꯍꯟ꯭ꯔꯦꯠ ꯇ ꯑ ꯐꯥꯏꯚ ꯍꯟ꯭ꯔꯦꯠ ꯇꯥꯟꯕ ꯌꯥꯏꯅꯈꯣ
ꯎꯝ ꯊꯅꯤ
ꯋꯥꯟ ꯍꯟꯗ꯭ꯔꯦꯗ ꯑꯩꯠꯇꯤ ꯃꯤꯅꯤꯠꯁ ꯍꯥꯏꯕ꯭ꯔꯥ ꯃꯥꯗꯣ
ꯑ
ꯅꯨꯡꯇꯤꯒꯤ ꯊ꯭ꯔꯤ ꯍꯟꯗ꯭ꯔꯦꯠ ꯐꯣꯔ ꯍꯟꯗ꯭ꯔꯦꯠꯀꯨꯝꯕ ꯆꯪꯉꯗꯤ ꯌꯥꯔꯦꯗ
ꯁꯤꯒꯤ ꯋꯥ ꯈꯛꯇꯪ ꯉꯥꯡꯉꯒꯨꯝꯁꯤ ꯀꯔꯤꯔꯥ ꯃꯤ ꯇꯥꯔ ꯂꯩꯕꯅꯦ
ꯀꯥꯏꯗ
ꯑꯩꯈꯣꯏꯒꯤ ꯁꯤ ꯚꯣꯏꯁ ꯑꯣꯟ ꯇꯧꯅꯤ ꯃꯣꯏꯅ ꯀꯔꯤ ꯉꯥꯡꯕ꯭ꯔꯥ ꯀꯔꯤ ꯍꯥꯏꯕ꯭ꯔꯥ ꯃꯤꯇꯩ ꯂꯣꯟ ꯉꯥꯡ ꯉꯔꯥꯡꯗꯣ ꯑꯁ ꯀꯣꯜ ꯇꯧꯔꯒ ꯅꯇꯅꯦ ꯅꯨꯡꯉꯥꯏꯇꯦ ꯍꯥꯏ ꯄꯨꯅꯤꯡꯗꯥꯡꯗꯨ
ꯆꯤꯡ ꯆꯠꯀꯦꯔꯥ ꯆꯤꯡ ꯆꯠꯀꯦꯔꯥ ꯍꯥꯏꯗꯔꯥ
ꯍ
ꯆꯤꯡꯗ ꯊꯨꯟ ꯂꯥꯎꯕ ꯆꯠꯁꯦ ꯍꯥꯏꯅ
ꯅꯨꯡꯉꯥꯏꯌꯦ ꯁꯤ ꯇꯔꯨꯡ ꯁ꯭ꯋꯥꯏꯗꯒꯤ ꯈꯔ ꯅꯍꯥꯟ ꯑꯩꯈꯣꯏ ꯆꯠꯄꯗꯣ ꯔꯦꯡꯊꯨꯟꯗꯣ ꯀꯕꯤꯒꯕꯤ ꯑꯗꯨ ꯆꯥꯕ ꯍꯧꯈ꯭ꯔꯦ ꯑꯗꯨꯒ ꯑꯩꯈꯣꯏ ꯑꯗꯨꯗꯤ ꯌꯣꯟꯈ꯭ꯔꯦ ꯍꯟꯗꯛ ꯈꯔ ꯅꯧꯅ ꯊꯣꯛꯄꯗꯨꯅ ꯍꯥꯎꯋꯦ ꯌꯥꯏꯑꯦ ꯌꯦꯡꯒ ꯕꯣꯟꯒ ꯑꯩꯈꯣꯏ ꯂꯝꯕꯤꯁꯤ ꯃꯅꯥꯛꯇ ꯄꯩꯊꯨꯟꯒꯤ ꯃꯄꯨ ꯑꯅꯤ ꯂꯩꯕꯗꯣ ꯗ꯭ꯔꯗꯤ ꯑꯃꯨꯛ ꯁꯥꯠ ꯆꯠ ꯌꯥꯏꯅ
ꯉꯔꯥꯡ ꯖꯦꯡ ꯖꯦꯡ ꯀꯣꯜ ꯇꯧꯔꯛꯄ꯭ꯔꯥ
ꯇꯧꯔꯛꯑꯦ ꯑꯩ ꯆꯥꯕ ꯌꯥꯗ꯭ꯔꯦꯕ ꯃꯦꯡꯒꯣꯗꯣ ꯑꯗꯨꯒꯤ ꯀꯤꯕ ꯑꯩꯅ ꯆꯥꯕ ꯌꯥꯗ꯭ꯔꯦ ꯍꯥꯏꯕ
ꯑꯩꯅꯁꯨ ꯌꯥꯝ ꯊꯦꯡꯈ꯭ꯔꯦ ꯍꯥꯏꯈꯤꯕꯅꯦ
ꯃꯗꯤ ꯆꯥꯛꯆꯥꯕ ꯊꯦꯡꯕꯅꯤ ꯅꯀꯣ
ꯃꯣꯏꯒꯤ ꯌꯨꯝꯗ ꯌꯨꯝꯗ ꯂꯩꯕ꯭ꯔꯅꯦꯃ
ꯎꯝ ꯉꯔꯥꯡ ꯗꯣꯃꯣꯏ ꯌꯨꯝꯗ ꯂꯩꯕꯅꯦ
ꯃꯊꯟꯇ ꯑꯣꯏꯔꯝꯃꯣꯏ
ꯈꯪꯗꯦ ꯃꯊꯟꯇꯅꯦ ꯀꯅꯥ ꯀꯅꯥ ꯂꯩꯕ꯭ꯔꯥ ꯃꯤ ꯂꯥꯛꯄ꯭ꯔꯥ
ꯀꯣꯜ ꯇꯧꯕ ꯃꯇꯝꯗꯗꯤ ꯃꯥꯒꯤ ꯕꯦꯛꯒ꯭ꯔꯥꯎꯟꯗ ꯃꯤ ꯈꯔꯒꯤ ꯇꯥꯏꯌꯦꯅ
ꯑꯣ ꯃꯥꯒꯤ ꯃꯕꯨꯡ ꯑꯃ ꯂꯩꯕꯅꯤ ꯏꯕꯣꯡꯒ
ꯑ ꯅꯤꯠ ꯀꯌꯥ ꯁꯨꯨꯕ꯭ꯔꯥ
ꯍꯣꯔꯅꯦ ꯇꯨꯝꯃꯤꯜꯂꯣ ꯉꯥꯡꯉꯣ ꯑꯗꯨꯝ ꯀꯥꯜꯂꯨꯗꯁꯨ ꯇꯧꯍꯟꯈ꯭ꯔꯣ
ꯎꯝ ꯍꯥꯏꯈꯤꯕꯅꯦ ꯗꯥꯏꯅꯥꯒ ꯁ꯭ꯋꯥꯡꯗꯁꯨ ꯍꯥꯏꯈꯤꯕꯅꯦ ꯀꯂꯧ ꯗꯁꯨ ꯗꯩꯅ ꯗꯥꯁꯨ ꯑꯣꯝ ꯄꯤꯅꯗꯁꯨ ꯕꯤꯔꯁꯨ ꯍꯥꯏꯕ ꯌꯥꯏ ꯕꯣꯟꯗꯁꯨ ꯍꯥꯏꯕ ꯌꯥꯏ
ꯒ꯭ꯔꯨꯞ ꯑꯃꯈ꯭ꯔꯦ ꯇꯧꯔꯒ ꯍꯥꯏꯈ꯭ꯔꯣ
ꯆꯥꯡꯕꯨ ꯆꯥꯡꯗꯤ ꯊꯕꯥꯛ ꯇꯧꯗ꯭ꯔꯁꯨ ꯌꯥꯏꯅ
ꯑꯗꯨꯅꯦ ꯅꯨꯡꯇꯤꯒ ꯑꯗꯨꯝ ꯀꯣꯜ ꯇꯧꯔ ꯂꯩꯕ ꯌꯥꯔꯦ
ꯎꯝ ꯋꯥꯟ ꯑꯩꯠꯇꯤ ꯃꯤꯅꯤꯠꯁ ꯍꯥꯏꯕ꯭ꯔ ꯋꯥꯟ ꯇ꯭ꯋꯦꯟꯇꯤ ꯍꯥꯏꯕ꯭ꯔ
ꯋꯥꯟ ꯑꯩꯠꯇꯤ ꯍꯥꯏꯕ ꯃꯥꯜ ꯂꯦ
ꯎꯝ
ꯈꯪꯗ‌ꯦ ꯆꯥꯛ ꯆꯥꯕ꯭ꯔ
ꯉꯔꯥꯡꯒꯤ ꯄꯟꯊ‌ꯦꯌꯥ
ꯑꯦꯁ ꯅꯟꯊꯥ ꯀꯨꯀꯣꯡ ꯆꯥꯕ ꯅꯨꯡꯉꯥꯏꯇꯕꯅꯤꯅꯦ
ꯎꯝ ꯗꯥꯏꯅꯥꯁꯨ ꯂꯥꯛꯑꯦ ꯅꯪꯅ ꯑꯗꯨꯝ ꯇꯣꯃꯦꯇꯣ ꯄꯤꯕꯅꯦꯅꯥ
ꯎꯝ ꯑꯩ ꯇꯨꯃꯦꯇꯣꯁꯨ ꯆꯥꯕ ꯌꯥꯗꯕ ꯑꯗꯨꯒꯤ ꯏꯍꯤꯝꯅꯦ ꯇꯨꯃ‌ꯦꯇꯣ ꯐꯥꯎ ꯆꯥꯕꯤ ꯆꯥꯕ ꯌꯥꯔꯔꯣꯏ ꯍꯥꯏꯌꯦ ꯌꯦꯁꯇꯔꯒꯌꯥ ꯌꯦꯁꯇꯔ ꯌꯥꯗꯦ ꯍꯥꯏꯌ‌ꯦ ꯆꯥ ꯅꯨꯍꯥꯉꯏꯕ ꯑꯗꯨꯒꯤ ꯄꯤꯈ꯭ꯔꯕꯅꯦ ꯃꯥꯒꯤ ꯋꯦꯗꯔꯁꯦ ꯌꯥꯝ ꯅꯨꯡꯉꯥꯏꯇ꯭ꯔꯣ ꯃ‌ꯦꯡꯒ‌ꯣꯗ‌ꯣ ꯃꯨꯟꯕ ꯍꯧꯈ꯭ꯔꯦ ꯍꯟꯗꯛꯇꯤ ꯑꯗꯨꯝ ꯆꯠꯄꯒꯨꯝꯕ ꯅꯨꯡꯉꯥꯏꯈ꯭ꯔꯅꯤꯒꯣ ꯃꯨꯟꯕ ꯇꯥꯕ ꯍꯧꯔꯅꯤ ꯉꯔꯥꯡꯁꯤ ꯐꯝꯗ꯭ꯔꯤ ꯍꯣꯏꯒꯤꯗꯣ ꯇꯥꯔ ꯂꯩꯕꯅꯤ ꯑꯁ ꯈꯨꯟꯕ ꯇꯟꯕ ꯑꯗꯨꯒꯤ ꯁꯤꯗ ꯁꯨꯝ ꯒꯦꯠ ꯃꯅꯥꯛꯇ ꯌꯥꯝ
ꯑꯣ ꯑꯣ ꯑꯣ ꯑꯣ ꯑꯣ
ꯃꯨꯜꯂꯒ ꯇꯥꯕꯅꯤ ꯈꯨꯟꯕ ꯇꯟꯕ ꯑꯗꯨꯒꯤ ꯃꯤ ꯌꯥꯝ ꯂꯩꯕꯒꯤ
ꯆꯥꯅꯤꯡꯉꯗꯤ ꯈꯨꯨꯟꯕ ꯇꯥꯏꯌ‌ꯦꯅ
ꯍꯣꯏ ꯑꯗꯨꯕꯨꯗꯤ ꯆꯨꯝꯃ‌ꯦ ꯑꯗꯨ ꯑꯁ ꯃꯤ ꯌꯦꯡꯃꯟꯕ‌ꯩ ꯇꯟꯕ
ꯀꯌꯥ ꯁꯨꯔ‌ꯦ ꯐꯥꯏꯚ ꯁꯤꯛꯁ
ꯁꯤꯛꯁ
ꯑꯣ ꯕꯦꯛꯒ ꯆꯠꯄ ꯌꯥꯗ‌ꯦꯀꯣ ꯑꯁꯤꯗ
ꯎꯝ ꯉꯔꯥꯡ ꯅꯍꯥꯟꯒꯨꯝꯅ ꯎꯝ ꯄꯨꯅꯤꯡꯇ‌ꯪꯒ ꯏꯕꯥꯅꯤ ꯐꯖꯅ ꯇꯧꯕꯅꯤꯅ ꯇꯧꯔꯒ ꯑꯩꯅ ꯕꯦꯒ ꯆꯠꯄ ꯑꯗꯨꯒꯤ
ꯏꯁꯄꯤꯀꯔꯁꯨ ꯊꯝꯕ ꯌꯥꯗꯦ ꯂꯥꯎꯠ ꯏꯁꯄꯤꯀꯔ
ꯌꯥꯗꯦ ꯂꯥꯎꯠ ꯏꯁꯄꯤꯀꯔ ꯊꯝꯕ ꯌꯥꯗꯦ ꯁꯟꯗꯦ ꯂꯥꯛꯅꯤꯡꯗ꯭ꯔꯦꯗ ꯑꯩꯗꯤ
ꯑꯁ ꯕ‌ꯣꯟꯅꯗꯤ ꯎꯝ ꯃꯣꯏ ꯏꯁꯀꯔꯁꯥꯟ ꯍꯥꯏꯕ꯭ꯔ ꯑꯗꯨꯒꯨꯝꯕ ꯆꯠꯄꯅ ꯐꯅꯤꯀ ꯍꯥꯏꯌꯦ ꯃꯥꯗꯤ ꯃ‌ꯣꯏꯗꯤ ꯅꯨꯡꯇꯤꯒꯤ ꯆꯠꯄꯅꯤꯅ ꯄꯩꯁꯥꯁꯨ ꯂꯩꯥꯇ‌ꯦ ꯀꯔꯤꯔ ꯊ꯭ꯔꯤ ꯍꯟꯗ꯭ꯔꯦꯠ
ꯑꯩ ꯆꯠꯅꯤꯡꯗꯦ ꯑꯩꯈꯣꯏ ꯑꯩꯈꯣꯏꯗꯤ ꯍꯥꯟꯅ ꯆꯠꯈ꯭ꯔꯦꯅ ꯗꯨ ꯃꯐꯝꯗ ꯑꯩꯗꯤ ꯆꯠꯅꯤꯡꯗꯦ ꯃꯥ ꯆꯠꯅꯤꯡꯉꯗꯤ ꯆꯠꯂꯣ ꯍꯥꯏꯌꯣ
ꯍꯥꯟꯅ ꯆꯠꯄꯗꯨ ꯂꯥꯏꯔꯤꯌ‌ꯦ ꯑꯗꯨ ꯑꯩꯈꯣꯏ ꯄꯩꯁꯥꯁꯨꯤꯡ ꯇꯤꯡ ꯇꯤꯡꯅꯤꯡꯗꯦ ꯆꯠꯁꯨ ꯆꯠ
ꯑꯗꯨꯅꯦ ꯆꯠꯁꯨ ꯆꯠꯅꯤꯡꯗꯦ ꯄꯩꯁꯥꯁꯨ ꯂꯩꯇꯦ ꯄ‌ꯣꯞꯅ ꯃꯔꯣꯜ ꯑꯃ ꯁꯥꯎꯕꯅꯦ
ꯑꯈꯣꯏ ꯅꯨꯡꯇꯤꯒꯤ ꯆꯠꯂꯣꯏ ꯑꯗꯨꯒꯤ ꯆꯠꯄꯅ ꯐꯕ꯭ꯔꯣ ꯍꯥꯏꯌꯦ ꯃꯥꯗꯤ ꯈꯪꯗꯦ ꯆꯠꯅꯤꯡꯗꯦ ꯐꯣꯔ ꯍꯟꯗ꯭ꯔꯦꯠ ꯐꯥꯏꯚ ꯍꯟꯗꯔꯦ ꯔꯣꯝꯗꯤ ꯆꯪꯈ꯭ꯔꯅꯤ ꯑꯗꯨꯒ ꯆꯠꯈ꯭ꯔꯥꯅꯤ
ꯎꯝ
ꯃꯥꯗꯤ ꯄꯩꯁꯥ ꯈꯔ ꯂꯩꯥꯕꯒꯤꯅꯦ
ꯑꯗꯨꯅꯦ ꯑꯩꯗꯤ ꯆꯥꯅꯤꯡꯗꯦ
ꯑꯁ ꯇꯜꯂꯦ ꯑꯦꯛꯖꯥꯝꯗ ꯁꯠ ꯁꯠ ꯂꯣꯏꯅꯤꯡꯈ꯭ꯔꯦ
ꯑꯗꯨꯅꯦ ꯑꯣꯟꯂꯥꯏꯟ ꯄꯤꯗꯨꯗꯤ ꯌꯥꯝ ꯅꯨꯡꯉꯥꯏꯔꯅꯤ
ꯀꯣꯝꯅ ꯂꯥꯏꯕ ꯃꯤꯁꯤꯡꯅ ꯍꯥꯏꯒꯗꯕꯅꯦ ꯑꯗꯣ
ꯑꯗꯨꯅꯦ ꯃꯣꯏꯅꯠꯇ ꯃꯕꯥꯟꯅꯤꯅꯁꯨ ꯄꯥꯛ ꯍꯥꯏꯗꯕ ꯃꯥꯟ ꯍꯥꯏꯗꯕ ꯗ ꯃꯥꯜꯂꯦ ꯃꯄꯨꯝꯗ ꯂꯩꯔꯒ ꯀꯝꯄ꯭ꯂꯦꯟꯒ ꯇꯧꯕ ꯍꯩꯇꯦ ꯁꯧꯅꯤꯡꯉꯦ
ꯁꯦꯅꯥꯄꯇꯤꯗꯁꯨ ꯇꯧ ꯊꯥꯕ ꯌꯥꯔꯦ ꯑꯈꯣꯏ ꯅꯣꯅꯦꯒ ꯇꯃꯦꯡꯂꯣꯡꯗꯤ ꯌꯥꯔꯦ ꯈꯧ ꯄꯨꯝꯅꯦ ꯕꯦꯔꯥ
ꯑꯗꯨꯅꯦ ꯑꯗꯨꯒ ꯅꯣꯅꯦꯗ ꯊꯥꯎ ꯍꯥꯏꯔꯁꯨ ꯑꯩꯈꯣꯏ ꯑꯃꯨꯛ ꯆꯠꯄ ꯌꯥ ꯌꯥꯗꯕꯒꯤ ꯐꯤꯕꯝꯃꯨꯛ ꯂꯩꯔꯦ ꯉꯁꯤꯅ
ꯎꯝ ꯑꯗꯨꯒꯤ ꯈꯧꯄꯨꯝꯒꯤ ꯏꯁꯇꯨꯗꯦꯟꯁꯤꯡꯅ ꯍꯣꯏ ꯑ ꯆꯠꯄ ꯈꯣꯠꯄ ꯌꯥꯔꯣꯏ ꯑꯗꯨ ꯑꯣꯟꯂꯥꯏꯟꯗ ꯄꯤꯌꯣ ꯍꯥꯏꯒꯗꯕꯅꯦꯕ
ꯎꯝ ꯅꯨꯄꯥ ꯑꯃ ꯁꯥꯔꯗ ꯇꯦꯛꯁ ꯊꯥꯈꯤꯕꯗꯣ ꯀꯔꯤ ꯔꯤꯄ꯭ꯂꯥꯏ ꯄꯤꯒ
ꯀꯅꯥꯔꯥ ꯑꯗꯣ ꯀꯥꯏꯗꯒꯤꯔ
ꯅꯣꯅꯦꯗꯒꯤꯅꯦ ꯂꯦꯡꯃꯥꯏ ꯅꯣꯅꯦꯗꯒꯤ ꯈꯔ ꯆꯠꯂꯒ ꯂꯩꯕꯀꯣ ꯃꯥ ꯀꯣꯟꯇꯣ
ꯎꯄꯨꯒ ꯅꯛꯑꯦ ꯍꯥꯏꯔꯒ ꯇꯧꯕꯁꯨ ꯌꯥꯏꯅ ꯃꯥ ꯃꯣꯏꯁꯨ
ꯎꯄꯨꯒ ꯌꯥꯝ ꯂꯥꯞꯄꯅꯤ ꯃꯣꯏꯗꯣ
ꯅꯛꯑꯦ ꯍꯥꯏꯕꯒꯤ ꯇꯥ ꯑ ꯇꯥꯌꯦꯅ
ꯑ ꯅꯣꯅꯦꯗꯒꯤ ꯌꯥꯝ ꯂꯥꯞꯅ ꯆꯠꯄꯅꯦ ꯖꯣꯋꯥꯥꯁꯀꯤ ꯈꯨꯟꯅꯤ
ꯑꯣ
ꯖꯣꯋꯥꯁꯀ ꯃꯣꯏ ꯈꯨꯟ ꯆꯞ ꯃꯥꯟꯅꯕꯅꯦ ꯂꯥꯞꯄꯅꯤ ꯇ꯭ꯋꯦꯟꯇꯤ ꯊꯥꯔꯇꯤ ꯀꯤꯂꯣꯃꯤꯇꯔ ꯆꯠꯄꯅꯤ
ꯎꯝ
ꯇꯨꯀꯦ
ꯑꯝ
ꯑꯃꯥꯏꯅ ꯐꯔꯤꯗ ꯏꯔꯝꯁꯦ
ꯍꯥꯔꯗ ꯀꯣꯄꯤꯗ ꯁꯃꯤꯠ ꯇꯧ ꯍꯥꯏꯔꯗꯤ ꯑꯃꯨꯛ ꯑꯈꯣꯏꯒꯤꯁꯦ ꯕꯦ ꯑ ꯕꯦꯔꯥꯗꯤ ꯀꯥꯗꯤ ꯀꯥꯒꯅꯤꯌꯦ ꯁꯣꯏꯗꯕꯤ ꯈꯪꯉꯦ
ꯀꯔꯤꯒꯤꯔꯥ
ꯖꯥꯝ ꯃꯇ ꯑ ꯃꯇꯥꯝꯗ ꯊꯥꯗꯦꯅ ꯅꯍꯥꯟꯁꯨ ꯈꯪꯉꯣ ꯈꯣꯏ ꯑꯅꯤ ꯍꯧꯖꯤꯛ ꯐꯥꯎ ꯁꯦꯀꯦꯟ ꯁꯦꯝꯒꯤ ꯃꯥꯔꯛꯁꯦ ꯐꯪꯗ꯭ꯔꯤꯌꯦꯅ꯫
ꯑꯗꯣ ꯍꯣꯏ ꯃꯥ ꯀꯩꯔꯥ ꯁꯥꯔ ꯀꯤꯞꯒꯦꯟꯗꯣ ꯁꯥꯔ ꯀꯤꯞꯒꯦꯟꯗꯣ ꯃꯥꯅ ꯂꯧꯊꯣꯛꯄꯤꯒꯦ ꯍꯥꯏꯕꯅꯦ ꯑꯩꯅ ꯍꯥꯟꯅ ꯍꯥꯏꯕꯒꯤ꯫
ꯌꯥꯔꯦ ꯇꯣꯠ
ꯑꯥ ꯕꯥꯏ꯫
ꯎꯝ꯫